ꯇꯥꯑꯦꯀꯣ꯫
ꯎꯝ ꯍꯜꯂꯣ꯫
ꯇꯥꯏꯀꯣ꯫
ꯑꯥ ꯇꯥꯏ ꯍꯣꯏ ꯍꯣꯏ ꯇꯥꯏꯌꯦ꯫
ꯅꯣꯡ ꯃꯈꯣꯟꯕꯨ ꯒ꯭ꯔꯨꯡ ꯒ꯭ꯔꯨꯡ ꯒ꯭ꯔꯨꯡ ꯒ꯭ꯔꯥꯡ ꯒ꯭ꯔꯥꯡ ꯒ꯭ꯔꯥꯡ ꯇꯥꯎꯕ꯭ꯔꯣ꯫
ꯎꯝ ꯍꯣꯏ꯫ ꯇꯧꯋꯦ꯫
ꯀꯔꯤꯒꯤ ꯀꯤꯕ꯭ꯔꯣꯅꯦ ꯅꯪꯕꯣ ꯫
ꯑꯧ ꯑ ꯑꯁꯤ ꯑꯁꯤ ꯈꯣꯡꯕꯀꯥꯟꯗ ꯐꯣꯟ ꯄꯥꯏꯕꯗꯨ
ꯑꯥ꯫
ꯇꯟꯕ꯫
ꯍꯣꯏ-ꯍꯣꯏ ꯑꯗꯨꯕꯨꯗꯤ ꯆꯨꯝꯃꯤꯅꯦꯍꯦ꯫ ꯎꯝ꯫ ꯈꯪꯗꯦꯗ ꯃꯇꯥꯡ ꯃꯇꯥꯡ ꯆꯥꯗꯦꯀꯣ꯫
ꯑꯃꯔꯣꯝꯗꯗꯤ ꯅꯨꯡꯉꯥꯏꯑꯦ ꯑꯃꯔꯣꯝꯗ ꯁꯥꯎꯅꯤꯡꯉꯦꯀꯣ꯫
ꯍꯣꯏ꯫
ꯇꯨꯝꯅꯤꯡꯕꯒꯤ ꯃꯥꯈꯣꯟ ꯃꯥꯅꯈ꯭ꯔꯦꯍꯦ ꯅꯪꯁꯦ꯫
ꯑꯩꯔꯣ꯫
ꯍꯣꯏ꯫
ꯑꯥ ꯅꯠꯇꯦ ꯁꯤꯗ ꯀꯩꯅꯣꯝꯃ ꯌꯦꯡꯔꯒ ꯂꯩꯕ꯫
ꯍꯥꯥ ꯀ꯭ꯔꯤ ꯀ꯭ꯔꯤ ꯌꯦꯡꯔ ꯂꯩꯕ꯫
ꯅꯣꯏꯗꯤ ꯄꯨꯡ ꯀꯌꯥꯗ ꯇꯨꯝꯒꯦꯔꯣ꯫
ꯈꯪꯗꯦꯗ ꯑꯗꯨꯝ ꯑꯦꯛꯖꯦꯛ ꯇꯥꯏꯃꯤꯡ ꯂꯩꯇꯦ꯫
ꯅꯪ ꯅꯪꯁꯨ ꯍꯧꯒꯠꯄ ꯊꯦꯡꯕ꯭ꯔꯥ꯫
ꯍꯥꯥ꯫ ꯇꯥꯗꯦ-ꯇꯥꯗꯦ ꯑꯃꯨꯛ ꯍꯥꯏꯔꯛꯑꯣ ꯍꯣꯏ꯫
ꯍꯧꯒꯠꯄ ꯊꯦꯡꯕ꯭ꯔꯕ ꯅꯪꯁꯨ꯫
ꯑꯁ ꯑꯈꯣꯏꯗꯤ ꯉꯟ ꯉꯟꯅ ꯍꯧꯒꯠꯂꯦ꯫ ꯄꯨꯡ ꯃꯉꯥ ꯇꯔꯨꯛ ꯑꯗꯨꯋꯥꯏꯗ ꯍꯧꯒꯠꯂꯒ ꯆꯥꯛ ꯑꯃꯨꯛ ꯊꯣꯡꯒꯅꯤ꯫
ꯅꯪ ꯆꯥꯛ ꯊꯣꯡꯕ ꯍꯩꯕ꯭ꯔꯥ꯫
ꯑꯦꯁ ꯅꯣꯏ ꯅꯨꯄꯤꯗꯒꯤ ꯍꯦꯟꯕꯅꯦ ꯏꯕꯦꯝꯃꯥ ꯍꯦ꯫
ꯁꯥꯎꯕ꯭ꯔꯥ꯫
ꯁꯥꯎꯗꯦꯗꯥ꯫
ꯑꯗꯨ ꯀꯃꯥꯏꯅ ꯍꯥꯏꯕ꯭ꯔꯣ꯫
ꯀ꯭ꯔꯃꯥꯏꯅ ꯍꯥꯏꯕ꯭ꯔꯣ ꯍꯥꯏꯕꯥ꯫
ꯍꯣꯏ꯫ ꯅꯠꯇꯦ ꯅꯪꯗꯨ ꯆꯥꯛ ꯊꯣꯡꯕ ꯍꯩꯌꯦ ꯍꯥꯏꯔ ꯀꯃꯥꯏꯅ ꯍꯥꯎꯇꯕ꯭ꯔꯣ꯫
ꯀꯃꯥꯏꯅ ꯍꯥꯎꯇꯕ꯭ꯔꯣ ꯍꯥꯏꯕꯥ꯫
ꯍꯣꯏ
ꯍꯥꯎꯏꯅ
ꯑꯗꯨ ꯅꯪ ꯍꯧꯖꯤꯛ ꯍꯥꯎꯇꯦ ꯍꯥꯏꯕꯗꯨꯗꯤ
ꯑꯗꯨꯗꯤ ꯌꯦꯡꯁꯥꯡꯗꯨꯅꯅꯦ
ꯍꯥꯎꯇꯦ ꯍꯥꯏ ꯋꯥꯅꯦꯍꯦ ꯄ꯭ꯂꯦꯗꯤ ꯑꯍꯨꯝ ꯑꯗꯨꯝ ꯇꯧꯔꯦ
ꯑ ꯍ
ꯍꯥꯎꯇꯦ ꯍꯥꯏꯔꯁꯨ ꯆꯥꯛꯇꯤ ꯍꯟꯕ ꯌꯥꯗꯦꯕ ꯅꯠꯇ꯭ꯔꯣ
ꯃꯥꯅꯦ ꯍꯣꯏ
ꯑꯈꯣꯏ ꯊꯕꯛ ꯁꯨꯕ ꯑꯈꯣꯏꯗꯤ ꯆꯥꯛ ꯆꯥꯗ꯭ꯔꯗꯤ ꯋꯥꯡꯈꯟ ꯂꯩꯇ꯭ꯔꯦ ꯏꯁꯥ ꯁꯣꯟꯂꯦ ꯊꯕꯛ ꯁꯨꯨꯕ ꯉꯝꯗ꯭ꯔꯦ ꯑꯗꯨꯒꯤ ꯆꯥꯅꯤꯡꯗ꯭ꯔꯁꯨ ꯑꯗꯨꯝ ꯅꯝꯐꯨꯗ ꯏꯟꯕꯅꯦ ꯏꯁꯤꯡ ꯊꯛꯑꯒ ꯀꯣ ꯁꯨꯃꯥꯏꯟ ꯇꯧꯗ꯭ꯔꯗꯤ ꯌꯥꯗꯦꯕ
ꯍꯣꯏ
ꯅꯨꯃꯤꯗꯥꯡꯗꯗꯤ ꯀꯩꯅꯣ ꯍꯥꯎꯗ꯭ꯔꯁꯨ ꯑꯗꯨꯝ ꯆꯪꯉꯦ ꯅꯝꯐꯨꯗ ꯑꯣꯏꯔꯁꯨꯀꯣ
ꯎꯝ
ꯑꯗꯨꯕꯨ ꯑꯌꯨꯛ ꯉꯟꯇꯥꯗꯗꯤ ꯑꯁ ꯇꯥꯡꯗꯦꯗ ꯉꯁꯤ ꯑꯩ ꯑꯩꯌꯨꯒꯤ ꯆꯥꯛ ꯆꯥꯗꯕꯤꯗ ꯊꯕꯛ ꯇꯧꯕꯅꯦ ꯗꯨꯒ ꯄꯨꯡ ꯕꯔꯣꯗ ꯑꯃꯨꯛꯀ ꯆꯥꯛ ꯂꯥꯝꯕꯅ ꯁꯤꯗꯧꯔꯦ ꯆꯥꯔꯦꯅ ꯑꯂꯨꯗꯖꯨ ꯄ꯭ꯂꯦ ꯑꯍꯨꯝ ꯃꯔꯤꯗꯤ ꯑꯗꯨꯝ ꯇꯧꯔꯦ ꯐꯥꯖꯅ ꯍꯣꯏ ꯌꯦꯔꯨꯝ ꯈꯔ ꯉꯧꯔꯒꯀꯣ
ꯑꯗꯨꯗꯤ ꯅꯣꯏ ꯌꯥꯝ ꯅꯣꯏꯔꯝꯅꯤ
ꯅꯣꯏꯗꯦ ꯑꯩ ꯏꯁꯥ ꯀꯪꯉꯦ
ꯑꯣꯖꯥꯇꯤ ꯌꯥꯝ
ꯀꯪꯕ ꯃꯤꯅ ꯆꯥꯛ ꯌꯥꯝ ꯆꯥꯏ ꯎꯝ ꯀꯪꯉꯦ ꯑꯩ ꯑꯗꯨꯝ ꯀꯪꯉꯦ ꯌꯥꯝ ꯊꯤꯅ ꯀꯪꯕꯅꯦ ꯁꯔꯨ ꯉꯥꯛꯇꯅꯦ ꯐꯨꯔꯤꯠ ꯂꯧꯊꯣꯛ ꯑꯗꯤꯀꯣ
ꯑꯗꯨꯗꯤ ꯌꯥꯝ ꯀꯜꯂꯝ
ꯈꯪꯗꯦ ꯀꯔꯤꯒꯤꯔꯥ ꯁꯨꯃꯥꯏꯅ ꯀꯪꯉꯤꯁꯦ ꯈꯟꯗꯦꯗ ꯃꯤ ꯈꯔꯅ ꯍꯥꯏꯌꯦ ꯅꯣꯏꯕ ꯃꯤꯗꯗꯤ
ꯍꯣꯏ
ꯅꯣꯏꯕ ꯃꯤꯗꯒꯤ ꯍꯦꯟꯅ ꯀꯪꯕ ꯃꯤꯅ ꯆꯥꯛ ꯌꯥꯝ ꯆꯥꯏ ꯍꯥꯏ ꯑꯗꯨꯕꯨ ꯑꯩ ꯀꯪꯉꯦ ꯆꯥꯛ ꯌꯥꯝ ꯆꯥꯏ ꯊꯤꯕꯣꯡ ꯂꯥꯎꯋꯦ
ꯍꯥ ꯍꯥꯎꯔꯗꯤ ꯑꯣꯛꯗꯒꯤ ꯍꯦꯜꯂꯦ ꯍꯥꯎꯗ꯭ꯔꯗꯤ ꯌꯦꯟꯅ ꯀꯩꯅꯣ ꯆꯦꯡ ꯇꯨꯞ ꯇꯨꯞ ꯇꯨꯞ ꯇꯧꯕꯒꯤ ꯇꯥꯏꯞ ꯇ
ꯍꯣꯏ
ꯑꯗꯣ ꯅꯪꯗꯣ ꯑ ꯀ꯭ꯔꯤꯁꯥꯅ ꯈ꯭ꯋꯥꯏꯗꯒꯤ ꯄꯥꯝꯕ꯭ꯔꯥ
ꯍꯥꯏꯕꯗꯤ ꯁꯥꯗ꯭ꯔꯣ
ꯍꯣꯏ
ꯁꯥꯗꯗꯤ ꯄꯣꯛ ꯑꯣꯏꯔꯦ
ꯑꯣꯛ ꯁꯥꯥꯗꯨ
ꯎꯝ ꯁꯥꯗ ꯍꯥꯏꯔꯗꯤ ꯄꯣꯛ ꯑꯗꯨꯒ ꯆꯤꯡꯒꯤ ꯌꯦꯟꯁꯥꯡ ꯅꯥꯄꯤꯗ ꯍꯥꯏꯔꯗꯤꯀꯣ
ꯑꯥ
ꯕ꯭ꯔꯤꯟꯖꯥꯜꯗꯨ
ꯕ꯭ꯔꯤꯟꯖꯜ
ꯕ꯭ꯔꯤꯟꯖꯜ ꯕ꯭ꯔꯤꯟꯖꯜ ꯑꯁꯥꯡꯕꯗꯣ
ꯑꯥ
ꯑꯗꯨꯒ ꯀꯩꯅꯣ ꯕ꯭ꯔꯤꯟꯖꯜ ꯑꯈꯥꯕꯗꯨꯁꯨ ꯑꯗꯨꯝ ꯌꯥꯏ
ꯎꯝ
ꯅꯪꯗꯤ
ꯑꯥ ꯅꯪ ꯑꯣꯛꯁꯥ ꯆꯥꯕꯗꯨ ꯎꯝ ꯃꯥꯒꯤ ꯀꯩꯅꯣꯗꯨ ꯌꯥꯝ ꯆꯥꯕ ꯉꯝꯕ꯭ꯔꯥ
ꯉꯝꯃꯦ ꯑꯩꯗꯤ ꯑꯁ ꯆꯥꯎ ꯆꯥꯎꯅ ꯍꯥꯞꯄꯇꯣ ꯃꯔꯤ ꯃꯉꯥ ꯉꯝꯃꯦ ꯆꯥꯎ ꯆꯥꯎꯅ ꯍꯥꯞꯄꯗꯣ ꯑꯁ ꯑꯣꯛꯁꯥꯗꯤ ꯋꯦꯜꯀꯝꯅꯦꯍꯦ ꯅꯪ ꯑꯣꯛꯁꯥ ꯂꯩꯔꯒ ꯊꯥꯕꯤꯒꯦ ꯍꯥꯏꯕ꯭ꯔꯣ
ꯑꯁ ꯅꯪ ꯑꯩꯈꯣꯏ ꯌꯨꯝꯗ ꯂꯩꯔꯗꯤ ꯅꯪ ꯐꯖꯅ ꯆꯥꯒꯅꯤ ꯑꯩꯈꯣꯏ ꯑꯩꯈꯣꯏ ꯏꯃꯨꯡꯗꯤ ꯑꯃꯐꯥꯎ ꯆꯥꯗꯦꯕ
ꯑꯣ ꯀꯔꯤꯒꯤꯔꯣ
ꯑꯥ ꯃꯥꯒꯤ ꯀꯩꯅꯣꯗꯨ ꯆꯥꯕ ꯉꯝꯗꯦ
ꯎꯝ ꯑꯁꯨꯃꯥꯏ ꯇꯧꯕꯗꯣ
ꯑꯥ
ꯀꯩꯅꯣ ꯂꯤꯃꯟ ꯂꯤꯃꯟꯗꯣ ꯑꯗꯣ ꯃꯍꯤꯗꯣ ꯈꯔ ꯈꯔꯠ ꯁꯨꯝꯃꯗꯤ ꯈꯔ ꯆꯪꯗꯤ ꯆꯪꯕꯅꯦ ꯂꯤꯃꯟ ꯌꯥꯎꯗ꯭ꯔꯁꯨ ꯑꯗꯨꯝ ꯌꯥꯏ ꯑꯈꯣꯏꯒꯤꯗꯤ ꯄꫭꯛꯇꯤ
ꯑꯗꯨ ꯎꯝ ꯍꯣꯏ ꯂꯦꯃꯟꯒ ꯆꯥꯕꯗꯣ ꯃꯤꯅ ꯑꯗꯨꯝ ꯆꯪꯉꯦ ꯍꯦꯕꯅꯦ ꯑꯗꯨ ꯉꯝꯗꯦ ꯑꯩꯗꯤ ꯗꯨ ꯂꯤꯃꯟꯗꯣ
ꯍꯥ
ꯑꯥ ꯑꯗꯨꯝ ꯎꯝ ꯀꯩꯅꯣꯒ ꯑꯗꯨꯝ ꯖꯦꯔꯨꯝꯒꯨꯝꯕ ꯉꯧꯕ ꯀꯥꯟꯗꯀꯣ
ꯎꯝ
ꯑꯗꯨꯝ ꯍꯥꯞꯔꯒ ꯑꯗꯨꯝ ꯆꯥꯏ
ꯑꯁ ꯍꯥꯎꯔꯝꯃꯣꯏꯗ ꯑꯗꯨꯗꯤ
ꯍꯥꯎꯋꯦ
ꯑꯥ
ꯑꯩ ꯑꯩ ꯑꯩꯗꯤ ꯌꯥꯝ ꯄꯥꯝꯃꯦ ꯑꯗꯨ
ꯑꯁ ꯑꯗꯣ ꯑꯩꯁꯨ ꯄꯥꯝꯒꯗ꯭ꯔꯥ ꯍꯌꯦꯡ ꯇ꯭ꯔꯥꯏ ꯇꯧꯕ ꯇꯥꯔꯦ ꯑꯗꯨꯗꯤ
ꯍꯥꯎꯕꯅꯦ ꯑꯗꯨ
ꯍꯥꯎꯇ꯭ꯔꯗꯤ ꯅꯪꯉꯣꯟꯗ ꯑꯃꯨꯛ ꯍꯥꯏꯔꯛꯀꯅꯤꯀꯣ ꯑꯩꯗꯤ
ꯑꯗꯣ ꯑꯩꯗꯤꯀꯣ ꯁꯥꯗꯗꯤꯀꯣ
ꯑꯥ
ꯑꯇꯩꯗꯤ ꯑꯝꯐꯥꯎ ꯆꯥꯅꯤꯡꯗꯦ ꯑꯩꯅ ꯆꯥꯅꯤꯡꯕꯗꯤ ꯑꯥ ꯎꯝ ꯑꯥ ꯖꯤ ꯑꯥ ꯀꯩꯅꯣ ꯉꯥꯛꯇꯤ ꯆꯥꯅꯤꯡꯉꯦ ꯌꯦꯟꯗꯣ
ꯑꯁ ꯕꯨꯜ ꯕꯨꯜꯂꯔꯗꯣ
ꯍꯣꯏ
ꯆꯥꯅꯤꯡꯗꯦꯗ ꯕꯣꯏꯂ꯭ꯔꯗꯤ
ꯕꯣꯏꯂ꯭ꯔ ꯉꯛꯇ ꯆꯥꯅꯤꯡꯉꯦ ꯑꯇꯩꯗꯤ ꯆꯥꯅꯤꯡꯗꯦ
ꯎꯝ ꯑꯗꯨꯗꯤ ꯅꯪ ꯌꯥꯝ ꯀꯪꯔꯝꯒꯅꯤ ꯅꯪꯁꯨ ꯌꯥꯝ ꯀꯪꯔꯝꯒꯅꯤꯕ ꯅꯁꯥꯁꯦ
ꯑꯥ ꯌꯥꯝ ꯀꯪꯗꯦ ꯑꯗꯣ ꯑꯩꯗꯤ ꯊꯥꯎ ꯌꯥꯝ ꯆꯥꯏꯌꯦ
ꯑꯁ ꯑꯗꯨꯗꯤ ꯕꯨꯞ ꯕꯨꯞ ꯂꯥꯎꯔꯝꯒꯅꯤ ꯆꯨꯕꯤ ꯑꯣꯏꯔꯝꯒꯅꯤ ꯍꯦ ꯆꯨꯕꯤꯁꯦ ꯆꯨꯕꯤ ꯅꯨꯄꯤꯁꯦ ꯄꯥꯝꯗꯤ ꯄꯥꯝꯕꯅꯤꯍꯦ ꯀꯩꯅꯣ ꯎꯝ ꯂꯥꯎ ꯑꯗꯨꯝ ꯇꯧꯋꯦꯀꯣ ꯅꯣꯏꯁꯨ ꯀꯣ
ꯍꯥꯥ
ꯂꯥꯎ ꯇꯧꯋꯦꯕ ꯂꯥꯎ
ꯂꯥꯎ
ꯂꯥꯎ ꯇꯧꯕ꯭ꯔꯥ ꯍꯥꯏꯕ ꯆꯤꯡꯒꯤ ꯂꯥꯎꯒꯨꯝꯕ ꯍꯣꯏ
ꯀꯔꯤꯅꯣ ꯂꯥꯎꯑꯗꯤ
ꯍꯩ ꯑꯥ ꯀꯩꯅꯣꯗꯣ ꯎꯝ ꯐꯥꯔꯃꯤꯡ ꯇꯧꯕ꯭ꯔꯣ ꯍꯥꯏꯕ
ꯍꯥ ꯑꯥ ꯐꯥꯔꯃꯤꯡꯗꯣ
ꯑꯣ ꯆꯤꯡꯒꯤ ꯀꯩꯅꯣ ꯆꯦꯡꯒꯨꯝꯕ ꯀꯩꯅꯣ ꯏꯟꯁꯥꯡ ꯅꯥꯄꯤ ꯊꯥꯔꯒ ꯀꯩꯅꯣ ꯇꯧꯕꯗꯣ ꯆꯤꯡꯗ
ꯑꯥꯝ ꯍꯣꯏ ꯑꯣꯏ ꯌꯥꯝꯅꯗꯤ ꯇꯧꯗꯦꯗꯣ ꯃꯤ ꯈꯔꯗꯤ ꯇꯧꯋꯦ
ꯅꯣꯏ ꯅꯣꯏ ꯌꯨꯝ ꯇꯧꯕ꯭ꯔꯣ ꯍꯥꯏꯕꯅꯤꯗ
ꯑꯈꯣꯏ ꯏꯃꯨꯡꯗꯣ
ꯎꯝ
ꯑꯥ ꯇꯧꯗꯦ
ꯎꯝ ꯑꯣ ꯀꯔꯤ ꯊꯕꯛ ꯇꯧꯕ꯭ꯔꯥ ꯏꯄꯥꯗꯤ
ꯇꯧꯅꯉꯥꯏꯁꯨ ꯃꯤ ꯂꯩꯇ꯭ꯔꯒꯥ
ꯑꯣ ꯅꯪ ꯂꯩꯁꯤꯗꯤ
ꯑꯩꯔꯣ
ꯑꯧ ꯍꯩꯇꯦ
ꯈꯔ ꯋꯥꯔꯅꯤ ꯑꯩꯅ ꯇꯧꯔꯗꯤ
ꯋꯥꯕ ꯇꯥꯕꯅꯤꯍꯦ ꯋꯥꯕꯕꯨꯗꯤ ꯑꯗꯣ ꯏꯄꯥꯗꯤ ꯀꯔꯤ ꯊꯥꯕꯛ ꯇꯧꯕ꯭ꯔꯥ
ꯑꯥ ꯏꯄꯥ ꯍꯧꯖꯤꯛ ꯀꯔꯤꯁꯨ ꯇꯧꯗꯦ
ꯑꯣ ꯀꯩꯅꯣ ꯁꯔꯚꯤꯁꯀꯨꯝꯕ ꯇꯧꯗꯦ
ꯇꯧꯗꯦ
ꯑꯣ ꯑꯣ ꯑꯗꯣ ꯅꯪꯗꯤ ꯀꯔꯤ ꯀꯔꯝꯕ ꯊꯕꯛ ꯍꯣꯅꯔꯤꯒꯦ
ꯑꯥ ꯑꯩꯗꯨꯀꯣ
ꯎꯝ
ꯑꯗꯨꯝ ꯑꯦꯛꯖꯥꯝꯒꯨꯝꯕꯗꯤ ꯑꯗꯨꯝ ꯇ꯭ꯔꯥꯏ ꯇꯧꯔꯒ ꯂꯩꯌꯦ꯫
ꯌꯥꯝ ꯐꯩꯅꯦ ꯑꯗꯨꯗꯤꯀꯣ꯫
ꯎꯝ꯫
ꯑꯣꯖꯥ ꯅꯨꯄꯤꯒꯨꯝꯕ ꯊꯣꯂꯛꯑꯗꯤ ꯐꯒꯗꯝꯅꯤꯅꯦ꯫
ꯍꯥꯥ꯫
ꯑꯣꯖꯥꯒꯤꯒꯨꯝꯕ ꯊꯣꯛꯑꯗꯤꯀꯣ꯫
ꯑꯁ ꯄꯥꯝꯗꯦ ꯑꯣꯖꯥ ꯑꯗꯨꯛ ꯋꯥꯕꯗꯣ꯫
ꯑꯗꯣ ꯀꯔꯤ ꯄꯥꯝꯕ꯭ꯔꯅꯦ ꯑꯗꯨꯗꯤ꯫
ꯑꯩꯔꯣ꯫
ꯍꯣꯏ꯫
ꯑꯁ ꯑꯩꯗꯤ ꯑꯗꯨꯝ ꯀꯩꯅꯣꯒꯨꯝꯕ ꯇꯝꯅꯤꯡꯕꯅꯦꯕ ꯑꯗꯨ ꯏꯌꯥꯝꯕꯗꯣ
ꯀꯩꯅꯣ ꯎꯝ ꯑꯣ ꯊꯕꯛꯁꯨ ꯀꯤꯌꯥ ꯁꯨꯗꯕ ꯑꯗꯨꯒ ꯊꯣꯂꯣꯞꯇꯤ ꯆꯥꯎꯕ ꯍꯥꯏꯗꯨꯔꯣ꯫
ꯍꯥꯥ꯫
ꯊꯕꯛꯇꯤ ꯀꯌꯥ ꯋꯥꯗꯕ꯫ ꯑꯗꯨꯒ ꯇꯣꯂꯣꯞꯗꯤ ꯌꯥꯝ ꯆꯥꯎꯕ ꯍꯥꯏꯕꯗꯨꯔꯣ ꯫
ꯍꯣꯏ ꯑꯗꯨꯒꯨꯝꯕꯅ ꯅꯨꯡꯉꯥꯏꯅ꯫
ꯍꯁ ꯋꯥꯔꯤ ꯑꯃꯥ ꯍꯥꯏꯒꯦꯀꯣ꯫
ꯍꯥꯏꯌꯣ꯫
ꯁꯣꯁꯦꯜ ꯃꯦꯗꯤꯌꯥꯗ ꯑꯗꯨꯝ ꯂꯩꯕ ꯋꯥꯔꯤꯅꯤꯗ ꯅꯨꯄꯤ ꯑꯃ ꯀꯩꯅꯣ ꯚꯔꯦ ꯆꯠꯂꯦ ꯍꯥꯏꯅ ꯑꯗꯨꯝ ꯂꯩꯕꯅꯦ ꯑꯃ꯫
ꯀꯔꯤ ꯀꯔꯤ ꯇꯧꯋꯦ ꯍꯥꯏꯅ꯫
ꯑꯩ ꯍꯥꯏꯒꯦꯕ ꯑꯗꯣ꯫
ꯎꯝ꯫
ꯅꯨꯄꯤ ꯑꯃꯅ ꯊꯥꯔꯛꯄ ꯊꯥꯒꯠꯄꯗꯣ ꯚꯥꯏꯔꯦꯜ ꯑꯣꯏꯅ ꯆꯠꯄꯅꯦꯕ꯫ ꯅꯨꯄꯥ ꯃꯥꯒꯤ ꯍꯥꯏꯠꯇꯣ
ꯎꯝ꯫
ꯁꯤꯛꯁ ꯌꯥꯎꯕ ꯑꯗꯨꯒ ꯇꯣꯂꯣꯞꯅ ꯃꯥꯒꯤ ꯁꯤꯂꯦꯔꯤꯅ ꯋꯥꯟ ꯃꯟꯗ ꯇꯨ ꯂꯥꯛ ꯌꯥꯎꯕ ꯑꯗꯨꯒ ꯅꯤꯁꯥꯁꯨ ꯆꯥ ꯇꯥꯗꯕ ꯑꯗꯨꯒ ꯆꯥꯛ ꯌꯦꯟꯁꯥꯡ ꯊꯣꯡꯕ ꯍꯩꯕ ꯑꯗꯨꯒ ꯅꯨ ꯄꯤꯒꯤ ꯁꯦꯕꯥ ꯇꯧꯕ ꯉꯝꯕ ꯂꯣꯌꯦꯜ ꯇꯧꯕ ꯉꯝꯕ꯫ ꯑꯁꯤꯅꯦꯕ ꯀꯗꯥꯏꯗꯒꯤ ꯐꯪꯒꯗ꯭ꯔꯣꯅꯦ ꯑꯗꯨꯗꯤꯀꯣ ꯫
ꯑꯣꯏ ꯑꯣ ꯃꯥꯅ ꯅꯨꯄꯥ ꯊꯤꯕꯗꯣ꯫
ꯑ ꯍꯣꯏ ꯍꯣꯏ ꯑꯁꯨꯃꯥꯏꯅ ꯁꯨꯃꯥꯏꯅ ꯃꯥꯅ ꯍꯥꯏꯔꯒ ꯇꯦꯛꯁ ꯑꯣꯏꯅ ꯏꯔꯒ ꯀꯣ
ꯑꯥ꯫
ꯁꯣꯁꯤꯌꯦꯜ ꯃꯦꯗꯤꯌꯥꯗ ꯊꯥꯔꯛꯄꯗꯣ ꯊꯥꯒꯠꯄꯗꯣ꯫
ꯍꯣꯏ꯫
ꯚꯥꯏꯔꯦꯜ ꯆꯠꯄꯋꯥꯅꯤꯗ꯫ ꯐꯥꯒꯤꯗꯤ ꯐꯥꯒꯤ ꯑꯣꯏꯔꯝꯝꯕꯅꯤ ꯑꯗꯨꯕꯨ ꯂꯣꯏꯅ ꯁꯨꯔꯦꯕ ꯑꯁ ꯐꯥꯏꯕ ꯁꯤꯛꯁꯇꯣ ꯀꯅꫭ ꯁ꯭ꯂꯦꯔꯤꯅ ꯂꯥꯛ ꯑꯅꯤ ꯌꯥꯎꯕ꯫ ꯂꯨꯁꯨ ꯂꯨꯒꯅꯤ ꯫
ꯑꯗꯣ ꯃꯥꯏ ꯅꯨꯄꯥ ꯑꯣꯏꯔꯗꯤ ꯌꯥꯝ ꯅꯨꯡꯉꯥꯏꯒꯅꯤꯅꯥ꯫
ꯑꯦ꯫